ꯍꯜꯂꯣ
ꯍꯜꯂꯣ ꯑ ꯇꯥꯔꯦ
ꯎꯝ ꯑꯗꯣ ꯀꯔꯤ ꯌꯦꯟꯁꯥꯡ ꯆꯥꯔꯦ ꯉꯁꯤ
ꯑꯁꯤ ꯎ
ꯆꯤꯟꯄꯤꯤꯁꯔꯦ ꯉꯁꯤ ꯀꯥꯏ ꯀꯥꯏ ꯆꯠ ꯉꯁꯤ ꯀꯥꯏ ꯀꯥꯏ ꯆꯠꯂꯦ
ꯉꯁꯤ ꯑꯩ ꯊꯕꯛ ꯆꯠꯂꯦ
ꯀꯔꯝ ꯀꯔꯝꯕ ꯊꯕꯛ ꯆꯠꯈ꯭ꯔꯦ ꯉꯁꯤꯒꯤꯁꯦ
ꯎꯝ ꯑꯩꯗꯤ ꯔꯦꯁꯇꯣꯨꯔꯦꯟ ꯂ ꯏꯔꯒ ꯊꯕꯛ ꯇꯧꯔꯤ
ꯌꯥꯝ ꯅꯨꯡꯉꯥꯏꯔꯤꯅꯦ ꯅꯣꯏ ꯔꯦꯁꯇꯨꯔꯦꯟ ꯑꯗꯨꯗ ꯐꯖꯅ ꯐꯝꯔꯒꯀꯣ
ꯎꯝ
ꯊꯕꯛ ꯇꯧꯕꯁꯦ ꯑꯁ ꯑꯩꯈꯣꯏꯗꯤꯀꯣ
ꯑꯥ
ꯌꯨꯝꯗ ꯂꯩꯔꯦ ꯌꯨꯝꯗ
ꯁꯣꯁꯦꯜ ꯋꯔꯛ ꯇꯧꯔꯦ ꯑꯗꯨꯒ ꯑꯃꯨꯛ ꯂꯧꯒꯤ ꯑꯣꯏꯕꯒꯤ ꯂꯧ ꯆꯜꯂꯦ ꯌꯥꯝ
ꯌꯥꯝ ꯅꯨꯡꯉꯥꯏ
ꯀꯪꯗ꯭ꯔꯦꯅꯦ ꯄꯨꯟꯁꯤꯁꯦ ꯁꯨꯃꯥꯏꯅ ꯌꯦ ꯌꯦꯡꯂꯉꯒ ꯂꯩꯒꯗꯕꯔꯥ ꯍꯟꯗꯛꯀꯅ ꯑꯃꯨꯛ
ꯆꯦꯟꯖ ꯇꯒꯗ꯭ꯔꯒꯦꯗꯗ꯭ꯔꯦ
ꯅꯪꯒꯤ ꯀꯔꯤ ꯏꯟꯁꯥꯡ ꯆꯥꯔꯦꯅ ꯁꯤ
ꯑꯩꯗꯤ ꯉꯁꯤꯒꯤꯁꯦ ꯑꯩ ꯑꯩꯈꯣꯏ ꯉꯁꯤ ꯆꯤꯛꯀꯟ ꯆꯥꯔꯦ ꯑꯩꯈꯣꯏ ꯏꯕꯣꯛꯈꯣꯏ ꯂꯥꯛꯑꯦ ꯍꯣꯏ ꯑꯉꯥꯡꯈꯣꯏ ꯂꯥꯛꯑꯦ ꯑꯗꯨꯒꯤ ꯉꯁꯤ ꯆꯦꯀꯟ ꯆꯥꯕꯤꯈ꯭ꯔꯦ
ꯑꯣ
ꯅꯪꯗꯤ ꯍꯧꯖꯤꯛ ꯀꯔꯝ ꯇꯧꯔꯤ
ꯑꯗꯤ ꯂꯨꯃꯦꯔ ꯃꯤ ꯌꯥꯝꯝ ꯊꯝꯅ ꯅ ꯂꯩ
ꯑꯁ ꯅꯪ ꯗ꯭ꯔꯦꯟ ꯂꯩꯕ꯭ꯔꯥ ꯅꯠꯇ꯭ꯔꯒꯅ ꯀꯃꯥꯏꯅ ꯂꯩꯕ꯭ꯔꯥ ꯀꯅꯥ ꯀꯅꯥ ꯂꯩꯕ
ꯔꯦꯟꯗꯅꯦ
ꯔꯦꯟꯗ ꯌꯥꯝ ꯅꯨꯡꯉꯥꯏꯔꯤꯣꯏꯅꯦ ꯕꯖꯥꯔꯗ ꯂꯩꯕꯁꯦ ꯌꯥꯝ ꯅꯨꯡꯉꯥꯏꯔꯝꯒꯅꯤꯀꯣ
ꯎꯝ ꯑꯗꯨꯝꯅꯨꯡꯉꯥꯏ
ꯎꯝ ꯈꯨꯟꯗꯣ ꯑꯃꯨꯛ ꯂꯥꯛꯅꯤꯡꯂꯝꯝꯃꯣꯏꯕꯀꯣ
ꯂꯥꯛꯄꯗꯤ ꯂꯥꯛꯅꯤꯡꯉꯦ ꯊꯕꯛ ꯌꯥꯝ ꯂꯩꯏ
ꯑꯗꯣ ꯍꯧꯖꯤꯛ ꯐꯣꯟ ꯇꯧꯔꯤꯁꯦ
ꯑꯥ
ꯑ ꯀꯔꯤ ꯍꯥꯏꯁꯤꯔꯥ ꯃꯣꯏꯅ ꯃꯣꯏꯒꯤ ꯏꯟꯁꯇ꯭ꯔꯛꯁꯟꯗꯣ
ꯑꯝ
ꯑꯗꯨ ꯐꯣꯂꯣ ꯇꯧꯒꯗꯕꯁꯦ ꯃꯥꯒꯤ ꯂꯣꯀꯦꯁꯟ ꯍꯥꯏꯕ꯭ꯔꯥ ꯑꯗꯨ ꯀ꯭ꯂꯤꯛꯈ꯭ꯔꯥꯗꯣ
ꯎꯝ
ꯍꯥꯏꯒꯅꯣ ꯍꯥꯏꯕ ꯅꯠꯇ꯭ꯔꯣ
ꯎ ꯂꯣꯀꯦꯁꯟ ꯑꯗꯨꯒ ꯑꯩꯈꯣꯏꯒꯤ ꯃꯤꯡ
ꯑꯥ
ꯑꯕ ꯌꯥꯗ ꯍꯥꯏ
ꯕꯤꯔꯌꯥꯅꯤ ꯀꯣ ꯁꯤꯁꯨ ꯀꯣ ꯐꯅꯤ ꯑ ꯄꯅ ꯋꯥꯔꯤꯔꯤ ꯇꯔꯒ ꯃꯤ ꯁꯨ ꯍꯪꯕ ꯌꯥꯗꯦ ꯑꯗꯨꯒ ꯈꯨꯟ ꯒꯤꯁꯨ ꯍꯥꯡꯕ ꯌꯥꯗꯦ
ꯎꯝ
ꯑꯗꯣ ꯅꯪꯅ ꯍꯧꯖꯤꯛ ꯍꯥꯏꯕꯒꯨꯝꯅ ꯐꯣꯟ ꯇꯧꯕꯁꯦ ꯃꯤꯅꯤꯠ ꯇꯔꯥ ꯍꯥꯏꯕ
ꯃꯤꯅꯤꯠ ꯇꯔꯥꯒꯨꯝꯕ ꯑꯣꯏ
ꯑꯗꯣ ꯐꯤꯛꯁ ꯂꯩꯇꯦ ꯃꯣꯏꯅ ꯑꯗꯨꯝ ꯗꯥꯏꯔꯦꯛ ꯀꯠ ꯇꯧꯒꯅꯤꯅꯤꯀꯣ
ꯑ
ꯍꯧꯖꯤꯛ ꯋꯥꯔꯤꯕ ꯑꯩꯈꯣꯏꯅꯤ ꯍꯧꯖꯤꯛ ꯋꯥꯔꯤ ꯁꯥꯔꯦꯀꯣ ꯋꯥꯔꯤꯛ ꯁꯥꯔꯦ ꯑꯗꯨꯒ ꯑꯩꯈꯣꯏꯅꯤꯒꯤ ꯇꯥꯏꯃꯤꯡꯒꯤꯗꯣ ꯃꯣꯏꯅ ꯑꯃꯨꯛ ꯀꯛꯊꯠꯈ꯭ꯔꯁꯤ ꯍꯥꯏ ꯍꯥꯏ ꯆꯥꯏꯁꯦ ꯑꯗꯨꯒꯤ ꯃꯇꯨꯡꯗ ꯑꯃꯨꯛ ꯀꯣꯜ ꯇꯧꯕ ꯌꯥꯒꯗ꯭ꯔꯥ
ꯑꯩꯈꯣꯏ ꯑꯅꯤ ꯍꯧꯖꯤꯛꯀꯣꯜ ꯇꯧꯔꯤꯀꯣ ꯑꯗꯣ ꯃꯣꯏꯅ ꯀꯠ ꯇꯧꯕꯅꯦꯕ ꯑꯗꯨꯒ ꯎꯝ ꯑꯃꯨꯛ ꯇꯧꯕ ꯌꯥꯟ
ꯑꯗꯣ ꯃꯣꯏꯒꯤ ꯀꯩꯅꯣ ꯃꯣꯏꯒꯤ ꯇꯥꯛꯁꯇꯣ ꯑꯗꯨ ꯌꯧꯗ꯭ꯔꯤ ꯑꯣ ꯑꯗꯨꯝ ꯍꯣꯏ ꯑꯩꯈꯣꯏ ꯑꯅꯤ ꯈꯛꯇ ꯑꯣꯏꯔꯁꯨ ꯑꯗꯨꯝ ꯁꯥꯕ ꯌꯥꯅꯤ
ꯎꯝ ꯅꯨꯃꯤꯠ ꯑꯃꯗ ꯑ ꯃꯔꯤ ꯇꯧꯕ ꯌꯥꯅꯤ ꯌꯥꯅꯤ
ꯀꯣꯜ ꯃꯔꯤꯈꯛ ꯇꯧꯕ ꯌꯥꯕ ꯑꯗꯣ ꯃꯤ ꯑꯇꯣ ꯃꯤ ꯑꯃ ꯈꯛꯇ ꯑꯣꯏꯔꯁꯨ ꯌꯥꯏꯑꯦ
ꯑꯁꯤꯒꯤ ꯋꯥꯔꯤ ꯌꯥꯕ ꯌꯥꯗꯦ
ꯑꯣ ꯁꯤ ꯁꯤꯅꯤ ꯃꯔ ꯑꯣꯏꯔꯤꯗꯤ ꯅꯪ ꯒꯗꯕꯗꯨꯅꯤ ꯑꯗꯨ ꯑꯣꯏꯔꯗꯤ
ꯎꯝ
ꯐꯔꯦ ꯑꯗꯨꯗꯤ ꯋꯥꯔꯤ ꯑꯃ ꯁꯥꯔꯦꯁꯤꯗ
ꯎꯝ
ꯅꯪ ꯍꯥꯥ
ꯋꯥꯔꯤꯁꯨ ꯂꯩ
ꯋꯥꯔꯤ ꯍꯥꯏꯕꯕꯨ ꯅꯪ ꯅꯍꯥꯟ ꯀꯣꯂꯦꯖ ꯀꯥꯕꯗꯣ
ꯎꯝ
ꯅꯪ ꯆꯠꯂꯤꯀꯣ
ꯀꯂꯦꯖ
ꯎꯝ
ꯑꯩ ꯀꯣꯂꯦꯖ ꯆꯠꯇꯦ
ꯆꯠꯇꯦ ꯅꯍ ꯅꯪ ꯑꯦꯖꯝ ꯊꯥꯕ ꯅꯠꯇ꯭ꯔꯣ
ꯊꯥꯗ
ꯑꯗꯦ
ꯎꯝ
ꯅꯪ ꯊꯥꯕꯒꯨꯝ ꯇꯧꯕ ꯃꯤꯒꯤ
ꯊꯥꯔꯦ ꯑꯩꯗꯤ ꯊꯕꯛ ꯇꯧꯔꯒ ꯂꯩꯌꯦ
ꯅꯣꯏ ꯀꯣꯂꯦꯖ ꯀꯥꯗꯗꯤ ꯀꯩꯅꯣ ꯍꯪꯒꯦ ꯇꯧꯒꯦ ꯇꯧꯕ
ꯎꯝ ꯀꯅꯤꯗ꯭ꯔꯔꯤ
ꯑꯗꯣ ꯅꯪ ꯑꯗꯣ ꯔꯦꯁꯇꯨꯔꯦꯟ ꯐꯖꯅ ꯐꯐꯝ ꯂꯩꯔꯦ ꯄꯩꯁꯥ ꯌꯥꯝ ꯇꯥꯅ ꯂꯩꯔꯝꯅꯤꯀꯣ ꯁꯦꯚꯤꯡ ꯐꯖꯅ ꯇꯧꯔꯝꯒꯅꯤꯀꯣ
ꯂꯩꯇꯦ ꯄꯩꯁꯥ ꯂꯥꯛꯂꯒ ꯆꯠꯈ꯭ꯔꯦ
ꯑꯗꯨ ꯑꯣꯏꯔꯗꯤ ꯅꯣꯡ ꯃꯗꯤ ꯁꯣꯏꯗꯅ ꯍꯥ ꯄꯩꯁꯥ ꯋꯥꯏꯕ ꯇꯥꯔꯦꯅꯦ ꯐꯣꯟ ꯇꯧꯕꯒꯤ
ꯎꯝ
ꯍꯧꯖꯤꯛ ꯑꯩꯈꯣꯏ ꯑꯗꯨꯝ ꯀꯔꯤꯔ ꯋꯥꯆꯞꯇ ꯑꯗꯨꯝ ꯆ ꯇꯧꯕ ꯌꯥꯕ꯭ꯔꯥ ꯑꯗꯨꯁꯨ ꯑꯗꯨꯁꯨ ꯕꯦꯔꯥ ꯂꯩꯕ꯭ꯔꯥ
ꯂꯩꯇꯦ
ꯂꯩꯇꯦ
ꯎꯝ
ꯑꯁ ꯑꯗꯨ ꯑꯣꯏꯔꯗꯤ ꯆꯪꯉꯨꯅꯦ ꯅꯪ ꯑꯃꯔꯛ ꯆꯪꯕ꯭ꯔꯥ
ꯇꯥꯕ꯭ꯔꯣ
ꯎꯝ ꯇꯥꯏꯌꯦ ꯅꯪ ꯋꯥꯠꯆꯞ ꯆꯪꯉꯣ
ꯑꯩ ꯋꯥꯆꯦꯞ ꯆꯪꯗꯦ ꯌꯥ ꯎꯝ
ꯑꯗꯨꯁꯨ ꯌꯥꯗꯦ
ꯎꯝ
ꯃꯣꯏꯒꯤ ꯔꯨꯜꯁꯀꯤꯗꯣ
ꯃꯇꯦ
ꯅꯪꯅ ꯆꯪꯕ ꯌꯥꯗꯕꯒꯤꯦꯔꯥ ꯅꯠꯇ꯭ꯔꯒꯅ ꯐꯣꯟ ꯌꯥꯗꯕꯒꯤꯦꯔ ꯀꯔꯤꯔꯣ
ꯑꯩꯅ ꯆꯪꯕ ꯌꯥꯗꯕꯒꯤ
ꯕꯤꯦꯔꯥꯕꯗꯤꯅꯦ ꯑꯗꯨꯗꯤ
ꯌꯥ
ꯀꯅꯥꯗ꯭ꯔꯦ ꯅꯨꯄꯥ ꯊꯤꯔꯣ ꯅꯨꯄꯥꯊꯤꯔꯣ
ꯅꯨꯄꯥ ꯊꯤꯔꯣ ꯍꯥꯏꯕ
ꯎꯝ
ꯎꯝ ꯄꯥꯝꯗ ꯅꯨꯄ
ꯅꯨꯄꯥ ꯊꯤꯔꯣ ꯅꯨꯄꯥ ꯐꯖꯕ ꯀꯣꯏꯔꯣ ꯑꯗꯨꯒ ꯐꯖꯅ ꯂꯩꯔꯣ ꯑꯗꯣ ꯅꯣꯏ ꯂꯩꯔꯤꯁꯦ ꯀꯅꯥ ꯀꯅꯥ ꯑ ꯂꯩꯔꯦ ꯔꯦꯟꯗ ꯃꯤ ꯀꯌꯥꯃꯨꯛ ꯂꯩꯕ꯭ꯔꯥ
ꯑꯩꯗꯤ ꯃꯤ ꯑꯍꯨꯝ ꯃꯔꯤ
ꯃꯤ ꯃꯔꯤ
ꯎꯝ
ꯑꯗꯣ ꯑꯇꯩ ꯑꯩꯈꯣꯏꯅ ꯁ꯭ꯀꯨꯜ ꯀꯥꯕ
ꯎꯝ
ꯑꯗꯣ ꯃꯤ ꯃꯔꯤꯅ ꯀ꯭ꯂꯥꯁ ꯀꯌꯥ ꯀꯌꯥꯗ ꯀꯥ ꯂꯩꯔꯦ ꯃꯤ ꯑꯃꯥꯅ ꯀ꯭ꯂꯥꯁ ꯀꯌꯥ
ꯎꯝ ꯅꯨꯄꯤ ꯑꯃꯅꯥ ꯄꯥꯁ ꯅꯥꯏ ꯃ ꯑꯄꯥ ꯑꯃꯗ ꯑꯣ
ꯑꯣ
ꯋꯥꯟ
ꯋꯥꯟ
ꯅꯨꯄꯥ ꯑꯅꯤꯅ ꯄꯔꯕ ꯋꯥ
ꯍꯟꯗꯛ ꯈꯇ ꯁꯃꯔ ꯕꯤꯀꯦꯁꯟ ꯁꯨꯇꯤ ꯊꯥꯔꯒ ꯑꯃꯨꯛ ꯀꯨꯝꯕꯒꯤ ꯍꯥ ꯀꯃꯥꯏꯅ ꯇꯧꯔ ꯂꯩꯔꯦ ꯃꯣꯏ ꯃꯣꯏ ꯃꯤꯑꯣꯏꯁꯤꯡꯗꯣ
ꯃꯣꯏ ꯂꯥꯛꯑꯗꯤ ꯌꯥꯝ ꯅꯨꯡꯉꯥꯏꯌꯦ꫰ꯑꯩ ꯈꯛꯇ ꯂꯩꯕꯁꯤ ꯌꯥꯝ ꯅꯨꯡꯉꯥꯏꯖ
ꯅꯨꯡꯉꯥꯏꯔꯝꯒꯅꯤ ꯃꯤ ꯌꯥꯝꯕꯒꯤ
ꯑꯗꯣ ꯀꯩꯅꯣꯝ ꯍꯪꯒꯦꯅꯦ ꯅꯥꯟ ꯅꯥꯟ ꯑꯩ ꯅ ꯀꯔꯤ ꯄꯥꯠ ꯊ꯭ꯔꯤ ꯂꯝꯕꯤꯗꯒꯤ ꯑꯩ ꯀꯥꯔꯛꯏꯗꯅ
ꯎꯝ
ꯑꯗꯨꯒ ꯅꯪ ꯀꯨꯝꯕꯗꯣ ꯈꯪꯉꯤꯀꯣ
ꯍꯥ
ꯅꯪ ꯀꯨꯝꯕꯗꯣ ꯄꯥꯠ ꯐꯥꯏꯔꯣꯝꯗꯒꯤ ꯅꯪ ꯕꯖꯥꯔ ꯆꯠꯅꯤꯡꯉꯥꯏꯅ ꯀꯥꯏ ꯆꯠꯅꯤꯡꯉꯥꯏꯅ ꯈꯪꯗꯦ ꯀꯨꯝꯔꯛꯄꯗ ꯑꯩꯅ ꯒꯥꯔꯤ ꯊꯧꯂꯛꯄ ꯑꯗꯨ ꯈꯪꯕ꯭ꯔꯥꯅ ꯍꯥꯥ ꯈꯪꯉꯦꯀꯣ ꯑꯗꯨꯗꯤ ꯑꯗꯨꯒꯤ ꯅꯪꯒꯤ ꯃꯃꯥꯡꯗ ꯀꯅꯥ ꯀꯅꯥꯔ ꯆꯠ ꯆꯂꯕꯗꯣ
ꯑꯩꯒꯤ ꯃꯃꯥꯡꯗ
ꯍꯣꯏ ꯅꯪꯒꯤ ꯃꯃꯥꯡꯗ
ꯑꯩꯒꯤ ꯏꯅꯥꯎꯅꯨꯄꯥ ꯑꯣꯏꯔꯝꯃꯤꯅꯦ
ꯃꯤ ꯀꯌꯥꯃꯨꯛ ꯆꯠꯄ꯭ꯔꯥ ꯑꯗꯨꯗ ꯑꯩ ꯑꯗꯨꯗ ꯑꯩ ꯀꯩꯅꯣꯝꯃ ꯎꯕꯀꯣ
ꯀꯅꯥ
ꯃꯣꯏ ꯄꯥꯔꯇꯤꯒꯤ ꯃꯅꯨꯡꯗ ꯑꯩ ꯀꯩꯅꯣꯝꯕ ꯎꯕ
ꯑꯣ
ꯑꯗꯣ ꯀꯣꯝꯂꯔꯛꯄꯗꯗꯤ ꯑꯗꯨ ꯑꯣꯏꯔꯗꯤ ꯅꯪꯒ ꯑꯃꯨꯛ ꯀꯣꯝꯃꯤꯟꯅ ꯎꯠꯂꯛꯄ꯭ꯔꯥ
ꯅꯨꯄꯤꯔ ꯅꯨꯄꯥꯔ
ꯅꯨꯄꯥꯅꯤꯅꯦ ꯅꯣꯏ ꯄꯥꯔꯇꯤ ꯑꯣꯏꯔꯝꯒꯅꯤ
ꯑꯗꯨ ꯀꯨꯝꯔꯥ ꯆꯠꯄꯗ ꯑꯃꯨꯛ ꯅꯣꯏ ꯒꯥꯔꯤ ꯑꯃꯈꯛꯇ ꯀꯨꯝꯔꯒ ꯑꯃꯨꯛ ꯆꯠꯄ꯭ꯔꯥ ꯅꯠꯇ꯭ꯔꯒꯅ ꯑꯂꯛ ꯑꯂꯛ ꯆꯠꯄ꯭ꯔꯥ
ꯑꯥꯂ ꯂꯥꯛ
ꯌꯨꯝꯗꯒꯤ ꯍꯦꯛ ꯌꯨꯝꯗꯒꯤ ꯆꯠꯊꯣꯛꯄꯗ ꯅꯣꯏ ꯆꯠꯃꯤꯟꯅꯗꯤꯗ
ꯑꯗꯨꯗꯤ ꯈꯪꯗꯦ ꯀꯅꯥꯅꯣ
ꯑꯩꯅ ꯍꯥꯏꯕꯗꯤ ꯐꯖ ꯇꯥꯛꯑꯣꯀꯣ
ꯎꯝ
ꯌꯦꯡꯉꯣ ꯑꯩꯅ ꯄꯥꯇ꯭ꯔꯤꯗꯒꯤ ꯀꯥꯔꯛꯑꯦ ꯑꯗꯨꯒ ꯅꯪꯅ ꯄꯥꯠ ꯄꯥꯏꯔꯣꯝꯗꯒꯤ ꯀꯨꯝꯂꯛꯏꯀꯣ
ꯑꯥ
ꯑꯣ ꯑꯗꯨꯒꯤꯗ ꯅꯪꯅ ꯆꯠꯊꯣꯛꯄꯗꯨꯣ ꯅꯪꯒꯤ ꯊꯕꯛ ꯃꯐꯝꯗ ꯆꯠꯅꯤꯡꯉꯥꯏ ꯆꯠꯄꯅꯤꯀꯣ ꯆꯨꯝꯃꯤꯀꯣ ꯑꯗꯨꯒ ꯅꯪꯒꯤ ꯃꯃꯥꯡꯗ ꯍꯥꯟꯅ ꯆꯠꯄ ꯄꯥꯔꯇꯤ ꯑꯃ ꯂꯩꯕ ꯑꯗꯣ ꯅꯪ ꯎ ꯅꯪ ꯅꯣꯏ ꯑꯉꯥꯡꯁꯤꯡꯒ ꯅꯠꯇ꯭ꯔꯒꯅ ꯑꯇꯣꯞꯄ ꯒ꯭ꯌꯥꯟ ꯇꯥꯗꯕ
ꯈꯪꯗꯦ ꯑꯩ ꯆꯠꯃꯤꯟꯅꯕꯗꯤ ꯑꯩꯒꯤ ꯏꯅꯥꯎꯅꯨ ꯑꯩꯒꯤ ꯏꯅꯥꯎꯅꯨꯄꯥ ꯑꯅꯤꯒ ꯑꯩꯒ ꯈꯛꯇꯅꯤ ꯆꯠꯄ
ꯍꯣꯏ ꯆꯠꯃꯤꯟꯅꯔꯛꯄꯗꯣ ꯅꯣꯏ ꯌꯨꯝꯗꯒꯤ ꯆꯥꯃꯤꯟꯅꯔꯛꯇꯦꯕ ꯑꯩꯅ ꯍꯥꯏꯕꯗꯤ ꯌꯨꯝꯗꯒꯤ
ꯆꯠꯊꯣꯛꯄꯗꯣ ꯑꯉꯥꯡꯁꯤꯡꯅ ꯍꯥꯟꯅ ꯆꯠꯈ꯭ꯔꯤꯗꯅ ꯑꯗꯨꯒ ꯅꯪꯅ ꯃꯅꯤꯡꯂꯣꯝꯗꯣ ꯑꯃꯨꯛ ꯍꯥꯏꯒꯠꯄ ꯆꯨꯝꯃꯤꯀꯣ ꯑꯗꯨꯗꯤ
ꯎꯝ
ꯑꯗꯣ ꯃꯣꯏ ꯆꯠꯄ ꯃꯇꯝꯗ ꯃꯣꯏ ꯕꯦꯔꯥ ꯇꯧꯕ꯭ꯔ ꯍꯥꯏꯕ
ꯅꯠꯇꯦ ꯑꯩꯅ ꯊꯕꯛ ꯑꯃ ꯍꯥꯟꯅ ꯆꯠ ꯅꯣꯏ ꯍꯥꯟꯅ ꯆꯠꯂꯣ ꯑꯩ ꯑꯃꯨꯛ ꯂꯥꯛꯀꯦ ꯍꯥꯏꯔꯒ ꯃꯣꯏ ꯍꯥꯟꯅ ꯆꯠꯄꯅꯤ
ꯎꯝ ꯑꯗꯨ ꯑꯣꯏꯔꯗꯤ ꯑꯁ ꯑꯃꯨꯛ ꯗꯤꯁꯦꯝꯕꯔꯗ ꯑꯃꯨꯛ ꯂꯥꯛꯂꯅꯤꯅꯦ ꯅꯣꯏ ꯄꯥꯔꯇꯤꯁꯤꯡꯖꯦ
ꯎꯝ
ꯑꯇꯧ
ꯅꯣꯏ ꯀꯩꯅꯣ ꯍꯥꯟꯅ ꯂꯩꯕ ꯑꯃꯗꯨꯁꯨ ꯂꯩꯕ꯭ꯔꯥ ꯅꯪꯒ ꯊꯕꯛ ꯁꯨꯃꯤꯟꯅꯕ꯭ꯔꯥ ꯈꯣꯏ ꯀꯨꯟꯒꯤꯗꯣ
ꯑꯈꯣꯏ ꯈꯨꯟꯒꯤ
ꯍꯣꯏ ꯆꯞ ꯆꯞ ꯃꯥꯟꯅꯕ꯭ꯔꯣ ꯅꯣꯏ ꯃꯐꯝ ꯊꯕꯛ ꯐꯝꯗꯣ ꯆꯞ ꯃꯥꯟꯅꯗꯦ
ꯎꯝ ꯑꯩꯒꯤ ꯏꯃꯥꯟꯕꯤꯒꯤꯗꯤ ꯎꯝ ꯁꯤ ꯕꯖꯥꯔꯗ ꯂꯩꯕꯅꯦ
ꯎꯝ ꯑꯗꯤ ꯃꯗꯣ ꯑꯃꯗꯣ ꯑꯇꯣꯞꯄꯗ ꯑꯃꯨꯛ ꯂꯩꯀꯣ
ꯎꯝ
ꯊꯕꯛ ꯁꯨꯔꯤꯀꯣ ꯃꯥꯖꯨ ꯇꯣꯛ ꯇꯣꯛꯇ꯭ꯔꯤꯀꯣ
ꯎꯝ
ꯒ꯭ꯌꯥꯟ ꯃꯥꯟ ꯇꯥꯗꯕ ꯃꯥꯗꯣ